ꯇꯥꯕ꯭ꯔꯣ
ꯇꯥꯏꯌꯦ ꯇꯥꯕꯅ ꯇꯥꯕꯅ
ꯀꯩꯗꯧꯔꯔꯤꯩꯅꯣ
ꯑꯁ ꯆꯥꯛꯇꯣꯛꯑꯒ ꯃꯄꯥꯟꯗ ꯐꯝꯃꯦ
ꯀꯔꯤ ꯃꯊꯦꯜ ꯆꯥꯔꯤꯒꯦ ꯅꯣꯏꯕꯨ
ꯉꯁꯤꯁꯦ ꯈꯣꯏꯁꯦ ꯑꯂꯨꯒ ꯗꯁꯀꯨ ꯀ ꯁꯥ ꯑꯀꯪꯕ ꯆꯥꯏ ꯅꯣꯏꯗꯤ
ꯌꯥꯃꯦꯍꯦ ꯊꯦꯟꯗꯤ ꯏꯁꯗ ꯑꯩꯈꯣꯏꯅ ꯗꯥꯜ ꯆꯝꯐꯨꯠ ꯑꯃꯅꯦ ꯑꯗꯨꯒ ꯊꯔꯣꯏ ꯃꯦꯠꯄ ꯑꯃꯅꯦ ꯆꯥꯏ
ꯍꯥꯎꯔꯝꯒꯅꯤ
ꯍꯧꯖꯤꯛꯇꯤ ꯀꯩꯗꯧꯔꯤꯅꯣ ꯑꯗꯨꯝ ꯐꯝꯃꯒ ꯂꯩꯔꯤꯔꯣ
ꯎꯝ ꯐꯝꯃꯦ ꯊꯕꯛ ꯂꯩꯇ꯭ꯔꯦꯅꯦ ꯍꯧꯖꯤꯛꯇꯤ ꯇꯨꯝꯅꯤꯡꯉꯥꯏ ꯈꯛꯇ ꯉꯥꯏꯔꯦ ꯑꯣ ꯑꯗꯨ ꯈꯇꯪꯉꯥꯏ ꯑꯩꯈꯣꯏ ꯉꯁꯥꯏ ꯑꯩ ꯀꯩꯅꯣ ꯋꯥꯆꯦꯞꯇ ꯆꯦꯛ ꯇꯧꯔꯛꯄꯗꯣ
ꯑꯣ
ꯏꯅꯝꯃꯒꯤ ꯅꯝꯕꯔꯗꯣ ꯏꯅꯝꯃꯒꯤ ꯅꯝꯕꯔꯗ ꯆꯦꯛ ꯇꯧꯔꯕꯗꯣ ꯑꯩꯅꯦ ꯀꯩꯅꯣ ꯍꯪꯕꯗꯣ
ꯑꯣ
ꯑꯗꯣ ꯏꯅꯝꯃꯒꯤ ꯊꯕꯛꯇꯣ ꯁꯦꯝꯕꯤꯔꯒ ꯀꯩꯅꯣ ꯇꯧꯕꯤꯌꯣ ꯍꯥꯏꯔꯒ ꯌꯦꯡꯁꯨ ꯌꯦꯡꯕꯤꯗꯦ
ꯑꯣ ꯕꯤꯖꯤ ꯑꯣꯏꯔ ꯃꯥꯜꯂꯦ ꯊꯕꯛ ꯌꯥꯝ ꯆꯤꯟ ꯅꯝꯈꯤꯀꯣ ꯍꯧꯖꯤꯛ
ꯑꯣ
ꯑ ꯃ ꯄꯅꯤꯡꯉꯥꯏ ꯃꯥꯟꯗꯦ ꯑꯣꯐꯤꯁ ꯇꯥꯏꯃꯤꯡꯗꯣ ꯄꯨꯡ ꯀꯌꯥ ꯊꯤꯒ ꯇꯧ ꯍꯥꯏꯕꯅꯦ
ꯎ ꯑꯩꯁꯨ ꯉꯔꯥꯡ ꯎꯍꯧꯕꯗꯣ ꯄꯨꯡ ꯅꯨꯡꯊꯤꯟ ꯏꯚꯤꯅꯤꯡꯁꯦ ꯄꯨꯡ ꯃꯔꯤ ꯐꯤꯒꯨꯝꯕ ꯐꯥꯎ ꯎꯕꯒꯨꯝ ꯇꯧꯕ ꯀꯣ ꯃꯥꯅ ꯀꯩꯅꯣ ꯇꯧꯕꯗꯣ ꯑꯞꯗꯦꯠ ꯇꯧꯕꯗꯣ
ꯇꯥꯏꯃꯤꯡ ꯇꯥꯏꯃꯤꯡ ꯂꯩꯕꯅꯤ ꯃꯣꯏ ꯃꯣꯏ ꯊꯕꯛꯁꯤꯡ ꯑꯁꯦ ꯑꯩꯈꯣꯏꯁꯨ ꯑꯩꯈꯣꯏ ꯊꯕꯛ ꯑꯗꯨꯝ ꯂꯩꯅꯦ ꯇꯥꯏꯃꯤꯡꯗ ꯑꯗꯨꯒ ꯆꯈꯣꯏꯅꯦ ꯍꯥꯟ ꯑꯩꯈꯣꯏ ꯏꯃꯥꯟꯕꯤ ꯑꯩꯈꯣꯏꯒꯤ ꯂꯧ ꯂꯤꯡꯅꯤꯡꯕ ꯆꯠꯄꯗꯣ ꯑꯁ ꯅꯨꯡꯉꯥꯏꯗ꯭ꯔꯣ ꯑꯃꯒ ꯆꯠꯁꯦ
ꯅꯨꯡꯉꯥꯏꯕꯅ ꯈꯪꯗ꯭ꯔꯦꯅꯦ ꯑꯩꯁꯨ ꯋꯥꯎ ꯃꯥꯏ ꯂꯥꯑꯦ ꯍꯔꯥꯎꯕꯅꯥ
ꯑꯝ
ꯑꯣ ꯑꯩ ꯀꯩꯅꯣ ꯑꯩ ꯏꯁꯥ ꯉꯝꯗ꯭ꯔꯤꯕ ꯀꯩꯅꯣꯗ ꯃꯃꯥꯡꯗꯗꯤ ꯈꯜꯂꯝꯕꯅꯦ ꯑꯩꯁꯦ ꯆꯠꯁꯦꯔꯥꯅ ꯍꯥꯏꯕꯗꯤ ꯑꯩꯁꯨ ꯐꯖꯅꯗꯤ ꯇꯧꯕ ꯍꯩꯇꯦ ꯑꯗꯨꯕꯨ ꯈꯤꯇꯪ ꯈꯤꯇꯪꯁꯨ ꯇꯧꯍꯧꯁꯤꯔꯥꯅ ꯈꯟꯕꯅꯦ ꯑꯗꯣ ꯏꯁꯥꯡ ꯉꯃꯛ ꯐꯍꯗ꯭ꯔꯦ ꯑꯗꯨꯒ ꯍꯧꯖꯤꯛꯇꯤ ꯈꯪꯗ꯭ꯔꯦ ꯆꯠꯂꯤꯉꯥꯏꯗꯣ ꯆꯠꯂꯒ ꯌꯥꯝ ꯋꯥꯔꯒ ꯍꯜꯂꯛꯕ ꯀꯥꯟꯗ ꯑꯃꯨꯛ ꯍꯧꯔꯗꯤꯅ ꯑꯩꯗꯣ ꯀꯤꯕ
ꯆꯠꯂꯁꯨ ꯑꯃ ꯐ ꯑꯃꯀ ꯆꯠꯗꯤ ꯐꯥꯒꯠꯗ꯭ꯔꯥ ꯈꯥꯟꯕꯣꯅ
ꯎꯝ ꯆꯠꯂꯒ ꯋꯥꯔꯀꯥꯟꯗ ꯑꯃꯨꯛ ꯅꯥꯕ ꯍꯧꯒꯗ꯭ꯔꯅ ꯏꯁꯥ ꯉꯝꯗꯕ ꯑꯗꯨꯃꯥꯏꯅ ꯍꯧꯔꯗꯤ ꯇꯜꯂꯦꯕ ꯑꯗꯨꯒꯤ ꯈꯪꯗꯦ ꯑꯩꯁꯨ ꯈꯜꯂꯤꯅꯦ ꯍꯧꯖꯤꯛ ꯀꯃꯥꯏꯅ ꯇꯧꯁꯦ ꯏꯃꯥꯕꯨ ꯍꯥꯟꯅ ꯍꯪꯁꯤꯔꯥ
ꯗ ꯐꯇꯣ ꯀꯥꯄꯁ ꯅꯠꯇ ꯑꯦꯁ
ꯗꯔꯀꯥꯇꯗ꯭ꯔꯦ
ꯑ ꯂꯤꯉꯦꯔ ꯂꯤꯉ ꯑꯣꯏꯗ꯭ꯔ ꯑ
ꯌꯨꯝꯗ ꯂꯩꯕ ꯔꯦ ꯉꯔꯦ
ꯃꯣꯏ ꯍꯌꯦ ꯌꯦꯡꯅꯤꯡꯡꯉꯤꯅꯤ ꯑꯩꯈꯣꯏ ꯅꯍꯥꯟ ꯌꯦꯤꯡꯕ ꯃꯇꯝꯗ ꯑꯩꯈꯣꯏ ꯆꯠꯂꯦꯅ ꯅꯍꯥꯟꯁꯨ
ꯑ ꯑꯗꯨꯗ ꯋꯥꯌꯦ ꯑꯗꯣ
ꯂꯤꯡꯕ꯭ꯔꯥ ꯂꯤꯡꯗꯕ꯭ꯔꯥ ꯈꯅ ꯑꯗꯨꯝ ꯋꯥꯏ ꯆꯥꯏꯔꯒ ꯃꯤ ꯌꯥꯝꯕꯒꯤ ꯑꯗꯨꯝ
ꯎꯝ ꯁ ꯄꯣꯆꯂꯨ ꯁꯨ ꯑꯩꯗꯤ ꯏꯊꯟꯇ ꯇꯞ ꯇꯞꯅ ꯇꯧꯒꯅꯤ
ꯃꯅꯤꯗ
ꯑ ꯃꯅꯤꯡꯗ ꯏꯊꯟꯗ ꯃꯅꯤꯡꯗꯁꯨ ꯅꯠꯇꯦ ꯑꯥ ꯑꯃꯗ ꯇꯧꯔꯅꯤ ꯑꯩ ꯏꯊꯟꯇ
ꯅꯥꯀꯟꯗ ꯇꯧꯗꯣꯏꯅꯦ ꯅꯟꯊꯟꯇꯅ ꯅꯥꯀꯟ ꯑꯃꯗ
ꯐꯝꯅꯤꯡꯕ ꯃꯀꯥꯟꯗ ꯐꯝ ꯂꯦꯞꯅꯤꯡꯕ ꯗ ꯂꯩꯦ ꯈꯪꯗ꯭ꯔꯦ ꯀꯃꯥꯏꯅ ꯇꯧꯁꯦꯔꯥ ꯋꯥ ꯅꯨꯡꯁꯤꯠꯇꯣ ꯌꯥꯝ ꯅꯨꯡꯉꯥꯏ ꯃꯄꯥꯟꯗ
ꯑꯣ ꯉꯁꯥꯏ ꯑꯩꯁꯨ ꯃꯄꯥꯟꯗꯨꯝ ꯂꯩ ꯂꯩꯔ ꯀꯥꯡ ꯆꯤꯛꯄꯒꯤ ꯑꯃꯨꯛ ꯀ ꯍꯜꯂꯥꯛꯏꯅꯦ ꯑꯩꯈꯣꯏ ꯍꯩ ꯒ꯭ꯔꯨ ꯄꯥꯝꯕꯤ ꯃꯅꯥꯛꯇ ꯐꯝꯃꯒ ꯑꯗꯨꯗ ꯐꯥꯏꯚ ꯖꯤ ꯐꯪꯉꯤꯕ ꯑꯗꯨꯝ
ꯑꯣ
ꯐꯝ ꯐꯝ ꯐꯝ ꯐꯣꯟ ꯌꯦꯡꯉꯦ ꯑꯁ ꯀꯥꯡ ꯆꯤꯛꯃꯟꯕꯒꯤ
ꯅꯪꯒꯤ ꯔꯨꯝꯗ ꯐꯪꯗꯕ꯭ꯔꯥ
ꯑꯩꯒꯤ ꯔꯨꯝꯗꯤ ꯐꯪꯉꯦ ꯃꯛ ꯋꯤꯟꯗꯣ ꯃꯅꯥꯛꯇ ꯐꯪꯉꯦ ꯑꯗꯣ ꯑꯩꯅ ꯁꯥꯕꯒꯤ ꯃꯄꯥꯟꯗ ꯊꯣꯛꯄ
ꯑ
ꯐꯃꯨꯡꯗꯗꯤ ꯐꯪꯗꯕ ꯑꯗꯨ ꯐꯃꯨꯡꯗ ꯐꯪꯉꯗꯣꯏꯁꯅꯣ ꯀꯌꯥ ꯅꯨꯡꯉꯥꯏꯗꯣꯏꯅꯣ
ꯑꯗꯨꯅꯦ ꯑꯁ ꯑꯣ ꯑꯩ ꯑꯩꯒꯤꯁꯨ ꯐꯃꯨꯡꯗ ꯀꯣ ꯌꯦꯠꯂꯣꯝ ꯑꯃꯨꯛ ꯐꯪ ꯑꯣꯏꯔꯣꯝ ꯑꯃꯨꯛ ꯐꯪ ꯖꯥꯅꯦꯦ ꯍꯥꯏꯒꯗꯣ ꯐꯣꯟꯗꯣ ꯈꯤꯇꯪ ꯑꯥꯗ ꯄꯥꯏꯈꯠꯂꯗꯤ ꯑꯃꯨꯛ ꯐꯪꯕ ꯑꯗꯨꯃꯥꯏꯅ ꯇꯧꯋꯦ ꯑꯗꯨꯕꯨ ꯐꯣꯔ ꯖꯤ ꯈꯛꯇꯅꯤꯗ ꯑꯩꯒꯤ ꯔꯨꯝꯗ ꯑꯗꯨꯝ
ꯑꯣꯏꯁꯨ ꯃꯖꯤ ꯈꯤꯥꯏ ꯑꯗꯣ ꯋꯤꯟꯗꯣꯗ ꯑꯃꯨꯛꯀ ꯐꯥꯏꯚ ꯖꯤ ꯐꯪꯕ ꯑ ꯅꯦꯠꯄꯦ ꯌꯥꯎꯗ꯭ꯔꯗꯅ ꯋꯤꯟꯗꯣ ꯃꯅꯥꯛꯇ ꯑꯗꯨꯝ ꯂꯦꯞ ꯂꯦꯞꯒ ꯗꯥꯎ ꯂꯣꯒꯨꯝꯕ ꯇꯧꯔꯒ ꯑꯗꯨꯝ ꯐꯃꯨꯡꯗ ꯂꯥꯛꯑꯅꯤ
ꯅꯣꯏꯅꯤꯒꯤꯁꯦ ꯐꯥꯏꯚ ꯖꯤ ꯐꯪꯒꯅꯤ ꯇꯨꯡꯃꯣꯏ ꯍꯥꯏꯕꯒꯤ ꯐꯪꯗꯕ ꯃꯥꯜꯂꯦ
ꯍꯣꯏ ꯑꯁ ꯐꯣꯟ ꯌꯦꯡꯃꯜꯂꯦ ꯃꯤꯠꯁꯦ ꯌꯥꯗ꯭ꯔꯦ ꯍꯥꯏꯅ
ꯁ ꯌꯥꯗ꯭ꯔꯦ ꯍꯧꯖꯤꯛꯀ ꯅꯥꯔꯨꯕꯒꯤ ꯈꯤꯇꯪꯗꯤ ꯐꯔꯦ ꯐꯖꯅꯕꯨ ꯎꯗ꯭ꯔꯦꯍꯦ ꯕꯂꯔ ꯆꯠꯂꯦ ꯃꯔꯛ ꯃꯔ ꯑꯣꯏ ꯀꯅ ꯈꯪꯗꯅꯨꯡ ꯁꯤꯅ ꯑꯣꯏꯔꯝꯒꯅꯤ ꯎ
ꯑꯁ ꯑꯩꯒꯤ ꯁꯝꯁꯦ ꯍꯧꯖꯤꯛꯀꯥꯟ ꯌꯥꯝ ꯁꯥꯡꯈ꯭ꯔꯦ
ꯑ ꯑꯩꯒꯤ ꯆꯝꯁꯨꯂ ꯁꯥꯡꯗꯕ ꯀꯨꯏꯔꯕꯅꯤꯅ ꯑꯩꯈꯣꯏ ꯇꯔꯥ ꯀ꯭ꯂꯥꯁ ꯇꯔꯥ ꯂꯣꯏꯕꯗꯒꯤ ꯁꯥꯡꯗ꯭ꯔꯦꯕ ꯑ ꯌꯥꯝ ꯀꯨꯏꯅ ꯁꯥꯡꯗꯕꯒꯤ ꯍꯧꯖꯤꯛꯀꯥꯟ ꯈꯤꯇꯪ ꯁꯥꯡꯍꯟꯁꯤꯔꯅ ꯀꯛꯇꯕꯗꯤ
ꯁꯥꯡꯉꯁꯨ ꯑꯁ ꯁꯥꯡꯕꯁꯦ ꯄꯛꯇꯤꯅꯦ ꯑꯩꯈꯣꯏꯁꯦ
ꯑꯗꯨꯅꯦ ꯅꯍꯥꯟꯈꯥꯏ ꯅꯍꯥꯟꯈꯥꯏ ꯏꯆꯦ ꯑꯃ ꯀꯩꯅꯣꯗ ꯑꯩꯈꯣꯏꯒꯤ ꯏꯆꯦ ꯑꯃ ꯕꯖꯥꯔꯗ ꯐꯝꯕꯗꯨ
ꯑꯥ
ꯁꯀꯦꯟ ꯍꯦꯟꯗꯣ ꯑꯗꯨꯅ ꯍꯥꯏ ꯑꯁ ꯅꯪꯁꯦ ꯁꯃ ꯄꯥꯛꯇ ꯍꯦ ꯍꯥꯏ ꯀ ꯎ ꯍꯥꯏ
ꯁꯝ ꯁꯥꯕ ꯈꯣꯏꯅꯦ ꯈꯔ ꯈꯔ ꯄꯛꯇꯦꯅꯦ ꯀꯩꯗꯕꯨ ꯑꯗꯨꯝ ꯇꯦꯟꯒ ꯂꯥꯕꯒꯤ ꯑꯣꯏꯔꯝꯅꯤ ꯈꯪꯗꯦ ꯑꯗꯨꯝ ꯁꯥꯡꯕꯁꯦ ꯀꯔꯤ ꯌꯦꯃ ꯀꯥꯟꯗ ꯀꯔꯤꯗ ꯍꯥꯏ ꯐꯥꯏꯇ
ꯊꯥꯡꯃꯁꯨ ꯑꯩꯈꯣꯏꯗꯣ ꯀꯩ ꯍꯥꯏꯁꯤꯦꯔꯥ ꯎ ꯏꯁꯇꯥꯜ ꯇꯧꯕꯒ ꯍꯩꯇꯕꯒꯤꯅꯦ ꯈꯤꯇꯪꯕꯨ ꯍꯥꯏꯔꯗꯤ ꯑꯗꯨꯝ ꯐꯖꯒꯅꯤ ꯑꯩꯈꯣꯏꯅ ꯏꯁꯇꯥꯜ ꯇꯧꯕ ꯍꯩꯇꯕꯒꯤ
ꯑꯩꯈ꯭ꯣꯏꯒꯤꯗꯤ ꯌꯥꯝ ꯐꯕꯁꯦ ꯏꯁꯇ꯭ꯔꯦꯠꯅ ꯍꯦꯟꯅ ꯐꯔꯦ ꯑꯇꯩ
ꯑꯁ ꯅꯪꯒꯦꯗꯤ ꯁꯇ꯭ꯔꯦꯠ ꯁ꯭ꯔꯦ ꯑꯣꯏꯕꯒꯤ ꯐꯩ ꯑꯩꯒꯤꯗꯤ ꯀꯗꯥꯏꯗꯒꯤ ꯑꯩꯒꯤ ꯁꯝꯗꯣ ꯂꯣꯏꯅ ꯄꯥꯏꯔꯒ ꯕꯔꯒꯤ ꯁꯝꯅ ꯂꯩꯗꯤ
ꯑꯩꯁꯨ ꯑꯃꯨꯛꯀ ꯀꯛꯁꯤꯦꯔꯥ ꯈꯟꯕ ꯁꯝꯗꯣ ꯌꯥꯝ ꯁꯥꯡꯉꯗꯤ ꯁꯝꯅꯣ
ꯎꯝ
ꯑꯗꯨꯝꯤ ꯂꯦꯞꯅ ꯆꯠꯄꯒꯤꯀꯣ ꯁꯥ ꯑꯃꯗ ꯎꯗꯕꯅ ꯑꯗꯨꯝ
ꯑꯗꯨꯅꯤ
ꯑꯗꯨꯗꯤ ꯌꯥꯝꯁꯥꯡ
ꯑꯩꯈꯣꯏꯗꯤ ꯁꯝ ꯁꯥꯡꯅꯁꯨ ꯊꯥꯗꯣꯛꯄ ꯍꯩꯇꯦꯕ
ꯎꯝ ꯑꯗꯨꯝ ꯃꯤꯈꯔꯗꯤ ꯑꯗꯨꯝ ꯂꯝꯕꯤ ꯆꯠꯂꯁꯨ ꯑꯗꯨꯝ ꯃꯣꯏꯁꯦ ꯑꯗꯨꯝ ꯊꯥꯗꯣꯛꯑꯒ ꯑꯗꯨꯝ ꯆꯠ
ꯑꯗꯨꯅꯦ ꯌꯥꯝ ꯐꯖꯩ ꯃꯣꯏꯗꯣ ꯍꯨꯃꯥꯡꯒ ꯊꯣꯛꯇꯧꯕ꯭ꯔꯥꯀꯣ
ꯑꯩꯗꯤ ꯄꯨꯟꯈꯠꯄ ꯄꯨꯡꯈꯛ ꯐꯥꯎ ꯈꯨꯃꯥꯡ ꯊꯣꯛꯄꯅ ꯌꯥꯗꯦ
ꯁꯪꯍꯜꯣ ꯑꯃꯃꯛ
ꯑꯩ ꯁꯥꯉꯨꯁꯦ ꯁꯛꯁꯦ ꯑꯍꯟ ꯌꯥꯝ ꯃꯥꯜꯂꯦꯅꯦ
ꯍꯥꯏꯕꯗꯤ ꯑꯁꯤꯁ ꯍꯀꯨꯝꯒꯨꯝꯕꯀꯣ ꯗꯤꯁꯌꯥꯌꯥꯔ ꯁꯥꯡꯍꯜꯂꯣ ꯑꯗꯨꯒ ꯅꯦꯛꯆꯔ ꯑꯃꯨꯛ ꯀꯛꯄ
ꯁꯥꯃꯗ ꯑꯃꯛꯀ ꯀꯛꯄꯗꯣ ꯑꯃꯨꯛꯀ ꯇꯥꯗꯛꯀꯅꯤꯅꯦ ꯑꯩꯈꯣꯏꯁꯦ ꯁ ꯃꯤꯅ ꯇ ꯂꯒ ꯇꯦꯟꯕ ꯎꯕꯗ ꯇꯦꯟꯅꯤꯡꯕ ꯃꯤꯅ ꯁꯥꯡꯅ ꯎꯔꯦ ꯑꯃꯨꯛꯀ ꯁꯥꯡꯅꯤꯡꯕ ꯑꯩꯈꯣꯏꯒꯤ ꯊꯃꯣꯏꯁꯦ ꯀꯔꯤ ꯍꯥꯏ ꯎꯔ ꯐꯥꯟꯗꯦꯁ
ꯇ ꯃꯅ ꯄꯁꯗꯀ
ꯑ
ꯂꯦꯞꯄꯒ ꯅꯣꯛꯑꯒ ꯂꯩꯔꯦ ꯑꯩꯉꯣꯟꯗ ꯏꯃꯥꯅ
ꯑꯩ ꯑꯅꯥꯎꯕꯤꯔꯣ ꯍꯥꯏ
ꯅꯅꯕꯤꯃꯥꯟꯕꯔꯥ ꯀꯥꯏꯅ ꯈꯌꯦꯡꯗ ꯑꯦ ꯑꯦ ꯇꯥꯛ ꯇꯣꯛꯑꯒ ꯉꯥꯎꯕ ꯃꯥꯜꯂꯦ ꯀꯔꯤꯅꯣ ꯁꯥꯏꯔꯒ ꯌꯦꯡꯉꯒ ꯂꯩꯔꯦ ꯌꯥꯝ ꯌꯥꯝ ꯁꯤꯔꯦꯁꯣꯏꯅ ꯌꯦꯡꯉꯤꯠꯇꯣ ꯀꯕꯨꯛꯁꯤꯂꯥꯛ ꯆꯂꯣ ꯀꯩꯅꯣ ꯈꯥꯡꯦ ꯆꯥꯆꯨ ꯆꯇꯤ ꯇꯨ ꯂꯕꯒ ꯂꯩꯦ
ꯍꯧꯖꯤꯛꯀꯥꯟꯁꯦ ꯍꯦꯛ ꯆꯥꯛꯇꯥꯛ ꯇꯣꯛꯄꯒ ꯇꯨꯝꯕꯒꯤꯀꯣ ꯑꯁ ꯇꯣꯏꯔꯦ ꯑꯩꯁꯦ
ꯐꯅꯤ ꯇꯝꯕꯗꯣ
ꯅꯣꯏ ꯅꯣꯏ ꯖꯥꯒꯤ ꯑꯗꯨ ꯑꯗꯨꯝ ꯍꯦꯟꯅ ꯍꯦꯟꯅ ꯑꯗꯨꯝ ꯅꯣꯏꯔ ꯅꯣꯏꯒꯨꯝ ꯇꯧꯣꯏ ꯒ꯭ꯌꯥꯟ ꯇ
ꯑꯁ ꯑꯩꯁꯨ ꯏꯅꯥꯎꯈꯣꯏꯒ ꯂꯩꯃꯤꯟꯅꯕꯗꯒꯤ ꯆꯥꯛꯆꯥ ꯍꯦꯛ ꯆꯥꯕ ꯇꯣꯛꯑꯒ ꯗꯥꯏꯔꯦꯛ ꯇꯨꯝꯕꯒꯤꯀꯣ ꯑꯁ ꯄꯨꯛꯁꯦ ꯅꯍꯥꯟꯈꯩꯒ ꯃꯥꯟꯅꯗ꯭ꯔꯦ ꯑꯁ ꯇꯜꯂꯦ ꯌꯥꯝꯅ ꯅꯣꯏꯒꯤꯅ ꯀꯩ ꯍꯥꯏꯁꯤꯦꯔꯥ ꯏꯁꯇꯦꯞꯁꯦ ꯊꯣꯛꯂꯛꯑꯦꯗꯅ ꯑꯩꯒꯤ ꯅ ꯑꯗꯨꯃꯥꯏꯅ ꯊꯣꯛꯂꯛꯇꯕꯀꯣ ꯗꯥꯏꯔꯦꯛ ꯄꯨꯡꯅꯤꯡ ꯊꯣꯛꯂꯛꯄ
ꯍꯦꯛ ꯐꯪꯕ ꯑꯩꯒꯤ ꯁ꯭ꯇꯦꯞꯁꯦ ꯑꯃ ꯑꯅꯤ ꯑꯃꯝꯗꯤ ꯑꯗꯨꯝ ꯁꯣꯏꯗ꯭ꯔꯦ
ꯅꯪꯒꯤꯅ ꯏꯁꯇꯦꯞ ꯊꯣꯛꯄ ꯑꯩꯒꯤꯅ
ꯎꯝ ꯑꯩ ꯐꯖꯅ ꯅꯣꯏꯈ꯭ꯔꯤꯀꯣ ꯅꯍꯥꯟꯗꯒꯤ ꯍꯦꯛ
ꯅꯨꯡꯣꯏꯔꯦ ꯅꯨꯡꯉꯥꯏꯔꯦ ꯑꯗꯨꯕꯨ ꯅꯔꯁꯤ ꯍꯧ ꯈꯤꯇꯪ ꯑꯃꯨꯛ ꯀꯪꯕꯒꯨꯝ ꯇꯧꯔꯦ ꯍꯟꯊꯕꯒꯨꯝ ꯌꯥꯝꯗꯤ ꯌꯥꯝꯗꯕꯀꯣ ꯈꯤꯇꯪꯗꯤ ꯑꯃꯨꯛ ꯍꯟꯊꯔꯦ
ꯍꯧꯖꯤꯛꯀꯥꯟꯅ ꯆꯞ ꯆꯥꯔꯕꯅꯤ ꯑꯗꯨꯗꯤ
ꯍ ꯄꯨꯛꯇꯤ ꯍꯟꯗꯦ ꯑꯩꯗꯤ
ꯃꯥꯏ ꯅꯪ ꯅ ꯍꯥꯏꯥꯟꯈꯥꯏ ꯃꯥꯏ ꯄꯣꯝꯕꯗꯣ ꯍꯧꯖꯤꯛꯇꯤ ꯌꯥꯝꯅ ꯄꯣꯝꯗ꯭ꯔꯦꯕ
ꯑꯣ
ꯀꯩꯅꯣ ꯊꯨꯟꯒꯗꯤ ꯆꯥꯎꯋꯦꯕ ꯑꯗꯣ ꯃꯥꯏꯗꯤ ꯅꯍꯥꯟꯈꯩ ꯄꯣꯝꯕꯗꯣ ꯍꯧꯖꯤꯛꯇꯤ ꯄꯣꯝꯗ꯭ꯔꯦ
ꯑꯗꯨꯝ ꯅꯣꯏꯗꯤ ꯅꯣꯏꯏꯀꯣ ꯍꯧꯖꯤꯛ
ꯎꯝ ꯅꯣꯏꯅꯤ ꯅꯣꯏꯌꯦꯦ ꯋꯥꯗ꯭ꯔꯣ ꯅꯣꯏꯕꯗꯣ
ꯑꯗ ꯍꯧꯖꯤꯛ ꯂ ꯀꯩꯅ ꯅꯨꯡꯁꯥ ꯁꯥꯕꯤꯀꯣ ꯑꯩ ꯑꯗꯨꯝ ꯆꯥꯛ ꯆꯥꯕꯗ ꯅꯨꯡꯉꯥꯏꯗꯕ
ꯑꯣ ꯑꯗꯨꯅꯦ ꯅꯨꯡꯁꯥ ꯁꯥꯥꯔꯗꯤ ꯆꯥꯛꯇꯤꯀꯣ ꯌꯥꯝꯅ ꯆꯥꯔꯦ ꯍꯣꯏ
ꯑꯁ ꯅꯨꯡꯁꯥ ꯁꯥꯇ꯭ꯔꯦ ꯆꯥꯛ ꯆꯥꯕ ꯍ ꯑꯗꯨꯝ ꯇꯧꯔꯛꯀꯅꯤ ꯅꯣꯏꯔꯥꯛꯀꯅꯤꯃꯒ
ꯀꯩꯅꯣ ꯅꯣꯏ ꯑꯗꯨꯗꯁ ꯆꯔꯗꯤ ꯔꯨꯝ ꯃꯈꯥꯗ ꯂꯩꯕꯗꯣ ꯑꯗꯨꯗ ꯆ ꯄꯔꯨꯒꯁꯥ ꯈꯤꯇꯪ ꯏꯪꯉꯝꯒꯅꯤ ꯑꯗꯨꯗ ꯌꯥꯝ ꯆꯥꯅꯤꯡꯉꯥꯏ
ꯆꯥꯛ ꯆꯥꯕ ꯅꯨꯡꯉꯥꯏꯕꯁꯨ ꯌꯥꯝ ꯅꯨꯡꯉꯥꯏꯕꯅꯦ
ꯀꯩꯅꯣ ꯏꯅꯥꯎꯅꯨꯄꯤ ꯀꯩꯅꯣ ꯑꯃ ꯇꯝꯄꯥꯛꯇ ꯂꯩꯕꯗ ꯑꯗꯣ ꯑꯦꯛꯖꯥꯝ ꯊꯥꯕ ꯅꯨꯄꯤꯗꯣ ꯑꯗꯨꯅ ꯑꯁꯤ ꯑꯩꯈꯣꯏꯒꯤ ꯀꯩꯅꯣ ꯑꯩꯈꯣꯏ ꯃꯈꯥꯒꯤ ꯃꯧꯗꯣ
ꯑꯥ
ꯑꯗꯨ ꯐꯣꯟ ꯇꯧꯕ ꯌꯥꯝ ꯑꯦ ꯊꯕꯛ ꯇꯧꯃꯤꯟꯅꯕ ꯌꯥꯝ ꯅꯨꯡꯉꯥꯏ ꯍꯥꯏ
ꯑꯥ
ꯎꯝ ꯉꯥꯡꯗ ꯉꯥꯡꯉꯦ ꯊꯕꯛ ꯇꯧꯃꯤꯟꯅꯕ ꯅꯨꯡꯉꯥꯏꯌꯦ ꯑꯗꯨꯕꯨ ꯍꯧꯖꯤꯛꯀꯥꯟ ꯎꯝ ꯁꯪꯗ ꯁꯪꯗꯤ ꯉꯇꯥ ꯍꯥꯏ
ꯅꯪ ꯍꯩꯔꯅꯤ ꯀꯥꯏꯁꯤꯠꯇꯣꯏꯅꯣ ꯑꯗꯨꯝ ꯂꯩꯒꯗ꯭ꯔꯣ ꯅꯠꯇ꯭ꯔꯒ ꯎꯝ ꯇꯧꯅꯤꯡꯕꯖꯗ ꯍꯌꯦ ꯅꯪ ꯀꯥꯏ ꯆꯠꯇꯣꯏꯅꯣ ꯂꯧ ꯂꯤꯡꯕ ꯆꯠꯇ꯭ꯔꯗꯤ ꯑꯗꯨꯝ ꯌꯨꯝꯗ ꯂꯩꯒꯗ꯭ꯔꯣ
ꯑꯣ ꯌꯥꯗ꯭ꯔꯦꯍꯦ ꯂꯣꯛ ꯈꯨꯨꯕꯒꯤ
ꯑꯩꯁꯨꯅꯥꯎ ꯅꯥꯕꯒꯨꯝ ꯇꯧꯕ ꯉꯁꯦ
ꯀꯩꯅꯣ ꯏꯁꯤꯡ ꯈꯤꯇꯪ ꯀꯩꯅꯣ ꯏꯁꯤꯡ ꯈꯤꯇꯪ ꯁꯥꯕꯒ ꯊꯨꯝꯒ ꯒꯔ ꯒꯔ ꯇꯧꯋꯣ ꯊꯕꯅꯦ
ꯁꯤ ꯀꯁꯤꯗꯅ ꯈꯥꯟꯅꯥꯑꯣꯆꯦ